ꯀꯃꯥꯏꯅ ꯇꯧꯔꯤꯒꯦ
ꯑꯁ ꯑꯗꯨꯝ ꯂꯩꯔꯤꯗ ꯃꯌꯥꯝꯅ ꯂꯩꯅꯩ ꯁꯨꯃꯥꯏꯅ ꯑꯗꯨꯝ
ꯑꯣ ꯅꯣꯏ ꯍꯟꯗꯛ ꯃꯊꯪ ꯊꯥꯒꯤꯗ ꯅꯣꯏ ꯀꯩꯅꯣꯗ ꯎꯝ ꯀꯔꯤ ꯑꯔꯨꯅꯥꯆꯜꯗ ꯇ꯭ꯔꯤꯞ ꯑꯃ ꯆꯠꯅꯤ ꯍꯥꯏꯕꯗꯣ ꯑꯗꯨꯒꯤ ꯇ꯭ꯔꯤꯞ ꯇ꯭ꯔꯤꯞꯇꯣ ꯀꯃꯥꯏ ꯀꯃꯥꯏꯅ ꯇꯧꯔꯒꯦ ꯄꯩꯁꯥ ꯅꯨꯡꯁꯥ ꯈꯥꯏꯕ ꯂꯣꯏꯈ꯭ꯔꯕꯣ ꯀꯃꯥꯏꯅ ꯇꯧꯔꯒꯦ
ꯁꯥꯖꯦ ꯑꯅ ꯍꯥꯏꯥꯏꯕ ꯈꯣꯠꯄꯩꯗꯤ ꯍꯥꯏꯅꯈ꯭ꯔꯦ ꯑꯗꯨꯒ ꯑꯌꯥꯝꯕꯅꯁꯨ ꯄꯁꯤꯟꯅꯔꯦ ꯑꯗꯣ ꯑ ꯈꯔ ꯑꯗꯨ ꯌꯥꯎꯗꯤ ꯄꯤ
ꯄꯩꯁꯥ ꯀꯌꯥ ꯀꯌꯥꯃꯨꯛ ꯀꯛꯈꯥꯏꯒꯦ
ꯂꯨꯄꯥ ꯂꯤꯁꯤꯡ ꯇꯔꯥꯅꯤꯄꯥꯜꯃꯨꯛ ꯍꯥꯏꯥꯏꯕ ꯃꯥꯜꯂꯦ
ꯑꯦꯁ ꯀꯩꯅꯣ ꯌꯥꯝ ꯆꯥꯎꯋꯤꯍ꯭ꯔꯦ ꯃꯊꯛ ꯆꯠꯇꯣꯏꯔꯣ
ꯑ ꯃꯊꯛꯇ ꯃꯈꯥꯒꯤ ꯂꯝꯕꯤꯗꯣ ꯍꯧꯖꯤꯛꯇꯤ ꯏꯔꯥꯡ ꯂꯩꯕꯅꯤꯅ ꯕꯦꯔꯥ ꯀꯥꯕꯣ
ꯑꯗꯨꯗꯤ ꯀꯩꯅꯣ ꯇꯧꯕ ꯎꯝ ꯅꯣꯏ ꯑꯗꯨꯒꯤ ꯇꯔꯥꯝꯄꯥꯜꯗꯨꯗꯅꯦ ꯅꯣꯏ ꯍꯣꯇꯦꯜꯗ ꯂꯩꯕꯒꯤ ꯆꯥꯕ ꯈꯣꯠꯄ ꯂꯣꯏꯅ ꯌꯥꯎꯔꯕ꯭ꯔꯥ ꯅꯠꯇ꯭ꯔꯒ ꯇꯤꯛꯀꯦꯠ ꯈꯛꯇꯪꯒꯤ ꯑꯣꯏꯕ꯭ꯔꯣ
ꯑꯩꯅ ꯑꯁꯦꯡꯕꯩꯗꯤ ꯑꯗꯨꯗꯣ ꯇꯤꯛꯀꯦꯠ ꯈꯛꯇ ꯑꯣꯏꯗꯣꯏꯅꯦ ꯑꯗꯨ ꯃꯣꯏꯅ ꯆꯕꯊꯠꯁꯨ ꯍꯣꯇꯦꯜꯒꯤꯁꯨ ꯂꯣꯏ ꯌꯥꯎꯍꯜꯂꯦꯕ
ꯎꯝ
ꯑꯣ ꯑꯗꯨꯝ ꯍꯥꯏꯗꯤ ꯂꯩꯅꯕ ꯈꯣꯠꯄꯒꯤꯁꯨ ꯑꯗꯨ ꯑꯗꯨ ꯑꯩꯠꯇꯤꯟꯗꯨꯗ ꯂꯣꯏꯅ ꯑꯗꯨꯝ ꯄꯨꯂꯞ ꯄꯨꯟꯁꯤꯟꯈ꯭ꯔꯕ
ꯎꯝ ꯂꯣꯏꯅ ꯄꯨꯟꯁꯤꯟꯈ꯭ꯔꯦ ꯃꯣꯏꯅꯤ
ꯑꯦ ꯑꯗꯨ ꯑꯣꯏꯏꯗꯤ ꯌꯥꯏꯍꯦ ꯄꯩꯁꯥꯗꯣ
ꯎꯝ ꯑꯗꯣ ꯃꯣꯏꯅ ꯑꯗꯨꯃꯥꯏꯅ ꯍꯣꯏ ꯃꯣꯏꯅ ꯑꯗꯨꯃꯥꯏꯅ ꯄꯨꯟꯁꯤꯜꯂꯒ ꯇꯧꯈ꯭ꯔꯦꯕ ꯑꯇꯣꯞꯄ ꯂꯩꯕ ꯈꯣꯠꯄꯒꯤ ꯆꯥꯕ ꯊꯛꯄꯗ ꯃꯣꯏꯅ ꯄꯨꯊꯣꯛꯄꯩ ꯃꯑꯣꯡꯅꯦꯕ
ꯑꯣ ꯍꯣ ꯑꯗꯨ ꯗꯦꯠꯇꯤ ꯐꯤꯛꯁ ꯇꯧꯈ꯭ꯔꯕꯣ ꯀꯃꯥꯏꯅ ꯇꯧꯔꯒꯦ ꯀꯟꯐꯥꯔꯝ ꯑꯣꯏꯈ꯭ꯔꯕꯣ
ꯇꯁ ꯐꯤꯁ ꯇꯧꯅꯗ꯭ꯔꯤꯕ ꯃꯌꯥꯝ ꯍꯥꯏꯅꯔ ꯆꯠꯁꯦꯅ ꯍꯥꯏꯕꯅꯦ ꯌꯥꯎꯅꯤꯡꯕ ꯃꯤꯁꯨ ꯌꯥꯎꯕ ꯌꯥꯏꯅꯤ ꯍꯥꯏꯒꯅꯦꯕ
ꯑꯣ ꯄꯩꯁꯥ ꯍꯥꯟꯅ ꯀꯟꯇ꯭ꯔꯤꯕ꯭ꯌꯨꯁꯟ ꯇꯧꯔꯒ ꯊꯝꯖꯤꯟꯕ ꯋꯥꯅꯦꯕ ꯇꯤꯛꯀꯦꯠ ꯀꯩꯀꯥꯗꯤ ꯀꯛꯇ꯭ꯔꯤꯕ ꯅꯠꯇ꯭ꯔꯥ ꯗꯦꯠꯇꯣ ꯁꯤꯗ ꯆꯠꯄ ꯁꯤꯗ ꯆꯠꯄ ꯑꯗꯣ
ꯑ ꯇꯤꯦ ꯇꯨꯖꯣ ꯍꯥꯏꯗꯤ ꯈꯔ ꯁꯥꯡꯂꯤꯉꯩꯗ ꯃꯇꯝ ꯋꯥꯠꯂꯤꯉꯩꯗ ꯀꯠꯅꯕ ꯍꯥꯏꯅꯕꯅꯦꯕ
ꯑꯥ ꯍꯣꯏ ꯄꯩꯁꯥ ꯈꯔ ꯇꯥꯊꯣꯛ ꯇꯥꯁꯤꯟ ꯇꯧꯕ ꯌꯥꯕꯅꯤꯅꯦ
ꯑꯥ
ꯑꯣ ꯑꯗꯨꯗꯤ ꯅꯣꯏ ꯃꯤ ꯀꯌꯥꯃꯨꯛꯅꯣ ꯆꯥꯎꯔꯥꯛꯅ ꯆꯠꯇꯣꯏꯁꯦ ꯅꯨꯄꯤꯅ ꯀꯌꯥ ꯅꯨꯄꯥꯅ ꯀꯌꯥ
ꯩꯅ ꯐ ꯄꯨꯟꯕꯗ ꯑꯩꯅ ꯈꯟꯕꯗ ꯃꯤ ꯀꯨꯟ ꯀ ꯃꯥꯜꯂꯦ ꯃꯤ ꯇꯔꯥ ꯇꯔꯥꯃꯨꯛ ꯍꯧꯖꯤꯛꯀꯤ ꯑꯣꯏꯅꯗꯤ ꯅꯨꯄꯤꯅ ꯍꯦꯟꯕꯅꯦꯕ
ꯑꯥ
ꯅꯨꯄꯥꯅ ꯅꯨꯅꯤꯄꯥꯅ ꯑꯃꯨꯛ ꯑꯣꯏꯔꯝꯒꯅꯤ ꯅꯨꯄꯤꯅ ꯇꯔꯥꯅꯤꯊꯣꯏꯔ ꯀꯩꯅꯣ ꯑꯣꯏꯔꯝꯗꯣꯏ ꯃꯥꯜꯂꯦ
ꯑꯣ ꯑꯣ ꯑꯣ ꯑꯣ ꯑꯗꯨꯗꯤ ꯌꯥꯝꯅ ꯌꯥꯝꯃꯨꯕꯗꯤ ꯅꯠꯇꯦꯅꯦ ꯅꯠꯇ꯭ꯔꯥ
ꯑꯗꯨꯗꯤ ꯁꯨꯃꯥꯏꯅ ꯆꯠꯄꯁꯦ ꯑꯗꯨꯝ ꯅꯨꯃꯤꯠ ꯈꯔꯅꯤꯗꯤ ꯂꯩꯇꯅꯕꯅꯦ ꯍꯥꯏꯗꯤ ꯀꯣꯏꯕ ꯆꯠꯄꯒꯤ ꯃꯇꯝ ꯑꯗꯒꯤ ꯑꯃꯨꯛ ꯂꯩꯊꯕꯁꯨ ꯁꯥꯡ ꯂꯩꯊꯗꯕ ꯌꯥꯔꯣꯏꯗꯅ ꯍꯥꯏꯗꯤ ꯂꯝ ꯃꯐꯝ ꯃꯐꯝ ꯆꯠꯂꯛꯀꯗꯣꯏꯅꯤꯅ ꯅꯣꯏ ꯅꯣꯏꯒꯤꯅ ꯑꯃꯨꯛ ꯅꯨꯃꯤꯠ ꯀꯌꯥꯅꯤꯃꯨꯛ ꯂꯩꯕ ꯈꯣꯠꯄꯒꯤ ꯍꯥꯏꯅꯕ
ꯑꯩꯈꯣꯏꯁꯦ ꯍꯞꯇꯥ ꯑꯅꯤꯃꯨꯛ ꯂꯩꯁꯦꯅ ꯍꯥꯏꯅꯕꯅꯦ ꯑꯩꯈꯣꯏꯗ
ꯑꯣ ꯑꯣ ꯑꯣ ꯍꯞꯇꯥꯅꯤ ꯃꯗꯨ ꯅꯨꯃꯤꯠ ꯅꯨꯃꯤꯠ ꯇꯔꯥꯃꯔꯤꯅꯤꯒꯤ ꯆꯥꯡꯗꯅꯤꯅꯦ ꯂꯩꯔꯛꯇꯣꯏꯁꯦ
ꯎꯝ
ꯑꯗꯨꯗꯤ ꯅꯨꯃꯤꯠ ꯇꯔꯥꯃꯔꯤꯅꯤꯁꯤꯗ
ꯑꯅ ꯀꯣꯏꯅꯕ ꯆ ꯀꯗꯕ ꯍ ꯆꯄꯦ ꯍꯥꯏ
ꯍꯣꯏꯅꯦ ꯌꯥꯏꯅꯤ ꯅꯨꯃꯤꯠ ꯑꯗꯨꯝ ꯅꯨꯃꯤꯠ ꯇꯔꯥꯅꯤꯃꯨꯛ ꯀꯣꯏꯕ ꯍꯥꯏꯁꯦ ꯑꯗꯨꯝ ꯑꯌꯥꯝꯕ ꯀꯣꯏꯕ ꯐꯪꯉꯛꯑꯗꯕꯅꯦꯕ
ꯑꯁ ꯑꯔꯨꯅꯥꯆꯜꯗꯣ ꯌꯥꯝ ꯅꯨꯡꯉꯥꯏꯕꯅꯦꯍꯦ ꯑꯩꯁꯨ ꯆꯠꯂꯨꯔꯦꯕꯀꯣ ꯑꯩꯈꯣꯏ ꯑꯦꯟ ꯁꯤ ꯁꯤꯒꯤ ꯀꯩꯅꯣꯒꯤꯗ ꯆꯠꯄꯅꯦ ꯀꯣꯏꯕ ꯑꯣꯏꯅ ꯆꯠꯄ ꯑꯗꯨꯏ ꯅꯠꯇꯦ ꯑꯩꯈꯣꯏ ꯀꯦꯝ ꯃꯣꯏ ꯆꯠꯄꯅꯦ ꯑꯗꯨꯗ ꯈꯪꯕꯅꯦꯕꯀꯣ ꯑꯩꯈꯣꯏꯗꯤ ꯃꯈꯥꯗ ꯑꯣꯏꯅ ꯆꯠꯂꯦꯕ ꯑꯁ ꯑꯗꯨꯒꯤ ꯒꯣꯍꯥꯇꯤꯗꯒꯤꯅ ꯑꯔꯨꯅꯥꯆꯜ ꯐꯥꯎꯕꯒꯤ ꯂꯝꯕꯤꯗꯣ ꯑꯁ ꯌꯥꯝ ꯐꯖꯕꯅꯦ ꯈꯨꯄꯖ ꯌꯥꯝ ꯇꯧꯕꯅꯦ ꯃꯣꯏꯗꯤ ꯅꯣꯡꯁꯨ ꯌꯥꯝ ꯇꯥꯏꯌꯦꯕꯀꯣ ꯍꯧꯖꯤꯛ ꯍꯧꯖꯤꯛꯁꯦ ꯅꯣꯡ ꯌꯥꯝ ꯇꯥꯕ ꯃꯇꯝꯅꯤ ꯃꯣꯏꯒꯤꯗꯤ ꯑꯗꯨꯅ ꯂꯝꯕꯤꯗꯣ ꯆꯤꯡꯗꯒ ꯑꯣꯏꯔꯦ ꯑꯗꯨꯒ ꯀꯣꯏꯂꯥꯁ ꯀꯩꯀꯥꯁꯨ ꯐꯖꯅ ꯊꯥꯕꯅꯦꯕ ꯑꯗꯨꯅ ꯂꯝꯕꯤꯒ ꯑꯝꯇ ꯌꯥꯝ ꯐꯖꯕꯅꯦ ꯌꯥꯝ ꯅꯨꯡꯉꯥꯏꯕꯅꯦ
ꯑꯩꯈꯣꯏꯁꯨ ꯒꯨꯍꯥꯇꯤ ꯐꯥꯎꯕꯗꯤ ꯀꯩꯅꯣ ꯐ꯭ꯂꯥꯏꯠꯇ ꯆꯠꯂꯒ ꯑꯗꯨꯗꯩꯗꯤ ꯑꯗꯨꯝ ꯕꯁꯅ ꯆꯠꯄ ꯅꯠꯇ꯭ꯔ ꯅꯠꯇ꯭ꯔꯒ ꯒꯥꯔꯤ ꯇꯧꯔ ꯆꯠꯄ ꯑꯃꯨꯛ ꯑꯣꯏꯗꯣꯏꯅꯣ
ꯑꯁꯦꯡꯕꯒꯤꯗꯤ ꯕꯁꯇ ꯆꯠꯄꯅ ꯍꯦꯟꯅ ꯅꯨꯡꯉꯥꯏꯕꯅꯦ ꯒꯨꯍꯥꯇꯤꯗꯒꯤ ꯀꯖꯤꯔꯪꯒ ꯅꯦꯁꯅꯦꯜ ꯄꯥꯔꯛ ꯇꯣ ꯑꯗꯨꯗꯣ ꯐꯥꯎꯔꯅꯤ ꯌꯥꯝ ꯁꯥꯡꯕꯅꯦ ꯑꯗꯨꯁꯨ ꯃꯣꯏꯒꯤ ꯀꯩꯅꯣꯗꯣ ꯅꯦꯁꯅꯦꯜ ꯄꯥꯔꯛꯇꯣ ꯑꯗꯨ ꯌꯥꯝ ꯄꯥꯛ ꯄꯥꯛꯑꯒ ꯌꯥꯝ ꯁꯥꯡꯕꯅꯦ ꯑꯩꯈꯣꯏꯅ ꯅꯨꯃꯤꯗꯥꯡꯗ ꯆꯠꯄꯅꯤꯅ ꯐꯖꯅꯕꯨꯗꯤ ꯎꯗ꯭ꯔꯦ ꯑꯗꯨꯒ ꯍꯜꯂꯛꯄꯩ ꯀꯥꯟꯗꯕꯨꯗꯤ ꯉꯥꯜꯂ ꯍꯜꯂꯛꯄꯅꯤꯅ ꯍꯜꯂꯛꯄ ꯀꯥꯟꯗꯗꯤ ꯑꯁ ꯌꯥꯝ ꯐꯖꯅ ꯑꯣꯏꯔꯦ ꯃꯣꯏ ꯏꯁꯤꯡ ꯏꯄꯥ ꯑꯆꯧ ꯑꯆꯧꯕꯒ ꯂꯩꯔꯒ ꯑꯗꯣ ꯅꯣꯏꯒꯤꯁꯤꯗꯤ ꯗꯥꯏꯔꯦꯛ ꯑꯔꯨꯅꯥꯆꯜꯗ ꯈꯛꯇꯪ ꯀꯣꯏꯗꯧꯕꯅꯤꯅꯀꯣ ꯑꯔꯨꯅꯥꯆꯜꯒꯤꯁꯨ ꯑꯗꯨꯝ ꯐꯖ ꯐꯖꯕ ꯃꯌꯥꯝ ꯂꯩꯃꯦ ꯇꯋꯥꯡ ꯉꯥꯏꯅꯒ ꯂꯩꯕꯗꯣ ꯑꯗꯨ ꯌꯧꯒꯗ꯭ꯔꯣ
ꯌꯧꯗꯣꯏ ꯃꯥꯜꯂꯦ ꯑꯗꯨꯁꯨ ꯍꯥꯏꯗꯤ ꯆꯠꯂꯤꯉꯩꯗ ꯆꯠꯍꯧꯁꯦꯅ ꯍꯥꯏꯅꯗꯣꯏ ꯃꯥꯜꯂꯦꯕ
ꯎꯝ ꯑꯔꯨꯅꯥꯆꯜꯒꯤꯗꯤ ꯈ꯭ꯋꯥꯏꯗꯒꯤ ꯅꯨꯡꯉꯥꯏꯕ ꯀꯣꯏꯕ ꯅꯨꯡꯉꯥꯏꯕꯗꯤ ꯇꯋꯥꯡꯁꯦ ꯁꯤꯁꯦ ꯁꯤꯅ ꯃꯦꯟ ꯑꯣꯏꯅꯕꯅꯦꯕ
ꯑꯗꯨ ꯌꯧꯁꯜꯂꯛꯑꯒꯦ ꯍꯥꯏꯅꯔꯒ ꯑꯩꯈꯣꯏ
ꯑꯗꯨꯗꯤ ꯑꯗꯨꯝ ꯀꯧꯕ ꯃꯥꯜꯂꯦ ꯑꯩꯒꯤ ꯋꯥꯈꯜꯗꯗꯤ ꯍꯥꯏꯗꯤ ꯑꯔꯨꯅꯥꯆꯜꯒꯤꯗꯤ ꯇꯋꯥꯡꯁꯦ ꯀꯝꯄꯜꯁꯔꯤ ꯑꯣꯏꯗꯣꯏꯅꯦꯕ ꯑꯗꯨꯗꯤ ꯑꯗꯨ ꯆꯠꯄ ꯀꯥꯟꯗ ꯑꯁ ꯀꯩꯅꯣ ꯈꯔ ꯂꯩꯔꯛꯍꯦ ꯃꯣꯏꯒꯤꯗꯤꯅꯦ ꯀꯩꯅꯣ ꯌꯥꯝ ꯍꯣꯡꯕꯅꯦ ꯃꯣꯏ ꯀ꯭ꯂ꯭ꯂꯦꯅ ꯁꯥꯕ ꯒ꯭ꯂꯥꯁꯇꯣ ꯑꯗꯨꯗꯣ ꯌꯥꯝ ꯌꯥꯝ ꯍꯣꯡꯕꯅꯦ ꯑꯗꯨꯗꯣ ꯈꯔ ꯂꯩꯔꯛꯎꯅꯦ
ꯍꯣꯏ ꯍꯣꯏ ꯂꯩꯔꯛꯀꯦ
ꯑꯗꯒꯤ ꯃꯣꯏꯗꯤ ꯆꯥꯕ ꯊꯛꯄꯁꯨ ꯀꯣ ꯃꯣꯏꯗꯤ ꯀꯩꯅꯣꯝ ꯉꯥꯛꯇ ꯆꯥꯕꯅꯦ ꯑꯁ ꯑꯆꯝꯕ ꯌꯥꯝ ꯆꯥꯕꯅꯦ ꯃꯣꯏꯗꯤ ꯑꯗꯒꯤ ꯑꯅꯝꯕ ꯇ꯭ꯔꯥꯏꯞ ꯉꯥꯛꯇꯅꯁꯨ ꯍꯦꯟꯅ ꯅꯝꯅ ꯇꯥꯕꯅꯦ ꯑꯗꯨꯒ ꯂꯦꯡꯒ꯭ꯋꯦꯁꯇꯤ ꯃꯣꯏ ꯏꯪꯂꯤꯁꯇꯒꯤꯗꯤ ꯍꯤꯟꯗꯤꯅ ꯍꯦꯟꯅ ꯅꯝꯅ ꯉꯥꯡꯉꯦ ꯃꯣꯏꯁꯦ
ꯎꯝ ꯏꯟꯇꯔꯤꯔ ꯉ ꯀꯩꯅꯣꯔꯣ ꯍꯥꯏꯗꯤ ꯃꯣꯏ ꯂꯣ ꯂꯩꯇꯕ꯭ꯔꯕ ꯍꯤꯟꯗꯤ ꯑꯣꯏꯅ ꯉꯥꯡꯉꯤꯁꯦ
ꯂꯩꯕꯅꯦ ꯂꯩꯕꯅꯦ ꯃꯣꯏꯒꯤ ꯇꯣꯉꯥꯟꯕ ꯂꯦꯡꯒ꯭ꯋꯦꯖ ꯂꯩꯖꯕꯅꯦꯕꯀꯣ ꯑꯗꯨꯗ ꯃꯤ ꯍꯥꯏꯗꯤ ꯑꯇꯣꯞꯄ ꯍꯥꯏꯗꯤ ꯏꯁꯇꯦꯠ ꯏꯁꯇꯦꯠ ꯑꯇꯣꯞꯄꯗꯒꯤꯩ ꯂꯥꯛꯄꯗꯣ ꯉꯥꯡꯅꯕꯗꯣ ꯍꯤꯟꯗꯤꯅ ꯑꯣꯏꯅ ꯉꯥꯡꯅꯩꯕ ꯏꯪꯂꯤꯁꯁꯨ ꯉꯥꯡꯉꯦ ꯑꯗꯨ ꯇꯥꯔꯒꯁꯨ ꯃꯤ ꯑꯗꯥꯏꯗ ꯂꯩꯕ ꯃꯤꯁꯤꯡꯗꯣ ꯅꯝꯅ ꯉꯥꯡꯕꯗ ꯍꯤꯟꯗꯤ ꯑꯣꯏꯅ ꯉꯥꯡꯕ ꯍꯥꯏꯇꯥꯔꯦꯅꯦ
ꯑꯣ ꯍꯣꯏ
ꯅꯣꯡ ꯑꯁ ꯃꯣꯏꯗꯤ ꯋꯦꯗꯔꯗꯣ ꯑꯩ ꯑꯩꯅ ꯂꯩꯔꯛꯄꯗꯣ ꯅꯨꯃꯤꯠ ꯇꯔꯥ ꯃꯉꯥꯅꯤ ꯊꯥ ꯃꯈꯥꯏ ꯑꯃ ꯈꯔ ꯍꯦꯜꯂꯛꯂꯦꯕꯀꯣ ꯑꯗꯣ ꯃꯣꯏꯒꯤꯗꯤ ꯗꯔꯁꯦ ꯍꯥꯏꯗꯤ ꯅꯣꯡꯃꯪꯉꯒ ꯑꯗꯨꯝ ꯏꯪ ꯏꯪ ꯂꯥꯎꯅ ꯂꯩꯕꯗꯣ ꯑꯗꯨ ꯑꯣꯏ
ꯎꯝ ꯎꯝ
ꯅꯣꯡꯒ ꯇꯥꯔꯒꯅꯗꯤ ꯑꯃꯨꯛ ꯍꯦꯟꯅ ꯏꯪꯕꯅꯦ ꯑꯗꯨꯒ ꯅꯨꯡꯁꯥ ꯃꯉꯥꯟꯗꯨꯃꯗꯤ ꯎꯕ ꯐꯪꯉꯛꯇ꯭ꯔꯦ ꯑꯩꯒꯤ ꯑꯣꯏꯅꯗꯤ
ꯌꯥꯝ ꯅꯨꯡꯉꯥꯏꯗꯧꯔꯤꯅꯦ ꯆꯠꯇꯣꯏꯁꯦ
ꯍꯣꯏ ꯍꯣꯏ ꯑꯁ ꯅꯨꯡꯉꯥꯏꯇꯣꯏꯖꯠꯅꯤ ꯑꯔꯨꯅꯥꯆꯜ ꯌꯥꯝ ꯅꯨꯡꯉꯥꯏꯕꯅꯦ ꯅꯣꯏ ꯍꯌꯦꯡ ꯆꯠꯂꯀꯥꯟꯗ ꯈꯪꯅꯤ ꯂꯝꯕꯤ ꯀꯁꯨ ꯌꯥꯝ ꯅꯨꯡꯉꯥꯏꯕꯅꯦ ꯑꯗꯣ ꯅꯣꯏꯒꯤ ꯎꯝ ꯀꯩꯅꯣ ꯆꯥꯕ ꯊꯛꯄꯗꯣ ꯍꯣꯇꯦꯜꯗ ꯆꯥꯕꯗꯣ ꯑꯗꯨꯗꯣ ꯑꯩꯈꯣꯏꯗꯤ ꯑꯩꯈꯣꯏꯒꯤꯗꯤ ꯑꯩꯈꯣꯏꯗꯤ ꯉꯥꯔꯤꯁꯦ ꯁꯤ ꯌꯥꯝ ꯗꯔꯛ ꯗꯔꯀꯥꯔ ꯑꯣꯏꯗꯅ ꯃꯣꯏ ꯑꯥꯗꯗꯤꯉꯥꯔꯤꯗꯣ ꯐꯪꯗꯕꯅꯤꯅ ꯅꯪ ꯍꯌꯦꯡ ꯆꯠꯂꯝꯗꯥꯏꯗ ꯌꯨꯝꯗꯒꯤ ꯉꯥꯔꯤꯒ ꯃꯣꯔꯣꯛꯀ ꯉꯧꯔꯒꯅꯦ ꯈꯔ ꯄꯨꯈꯣ ꯍꯥꯏꯗꯤ ꯅꯨꯃꯤꯠ ꯊꯥ ꯃꯈꯥꯏ ꯑꯃꯒꯤ ꯆꯥꯡꯃꯨꯛ ꯂꯩꯔꯛꯇꯣꯏꯅꯤꯗꯅ ꯑꯗꯨꯅ ꯆꯥꯕ ꯊꯛꯄ ꯑꯃ ꯇꯧꯔꯀꯥꯟꯗ ꯑꯗꯒꯤ ꯆꯤꯀꯟꯒꯤ ꯄꯤꯀꯜꯁꯀꯨꯝꯕꯗꯣ ꯑꯗꯨꯝꯕꯗꯨꯁꯨ ꯈꯔ ꯁꯦꯝꯃ ꯄꯨꯁꯟꯒꯣ ꯍꯥꯏꯗꯤ ꯖꯔꯅꯤ ꯆꯠꯄꯅꯤꯅꯅꯦ ꯁꯨꯝ ꯃꯣꯔꯣꯛ ꯑꯁꯥꯕ ꯑꯃ ꯀꯩ ꯑꯃꯀ ꯁꯨꯝ ꯆꯥꯅꯤꯡꯉꯛꯄꯅꯦꯕ ꯕꯁ ꯃꯅꯨꯡꯗꯒ
ꯎꯝ
ꯑꯗꯒꯤ ꯍꯩ ꯑꯆꯥꯔ ꯑꯀꯪꯕꯗꯣ ꯑꯗꯨꯝꯕꯗꯨꯁꯨ ꯈꯔ ꯁꯦꯝꯃꯒ ꯍꯥꯞꯆꯤꯟꯈꯣ ꯈꯔꯕꯨꯗꯤ ꯋꯥꯠꯂꯤꯗꯅ ꯅꯪ ꯃꯇꯝ ꯆꯠꯀꯗꯕ ꯑꯗꯨꯗꯨꯅ ꯍꯧꯖꯤꯛꯇꯩ ꯍꯧꯅ ꯔꯦꯗꯤ ꯇꯧꯔꯒ ꯊꯝꯍꯧꯔꯒ ꯐꯖꯅ ꯅꯪ ꯍꯌꯦꯡ ꯆꯠꯄꯗ ꯄꯨꯅꯕ
ꯑꯗꯨꯕꯨꯗꯤ ꯅꯪꯅꯤꯗ ꯂꯣꯏꯅ ꯁꯦꯝꯕ ꯈꯣꯠꯄ ꯊꯥ ꯑꯃꯃꯨꯛ ꯋꯥꯠꯂꯤꯕ ꯍꯥꯏꯗꯤ ꯑꯩꯈꯣꯏ ꯇꯤꯛꯀꯦꯠꯁꯨ ꯀꯛ ꯗ꯭ꯔꯤꯝꯅꯤꯅ ꯀꯔꯝ ꯀꯥꯟꯗ ꯆꯠꯁꯦꯅ ꯍꯥꯏꯅ ꯗ꯭ꯔꯤꯝꯅꯤꯅꯀꯣ
ꯍꯣꯢ ꯍꯣꯏ ꯑꯗꯣ ꯎꯝ ꯅꯪꯒꯤꯗꯤ ꯄꯩꯁꯥ ꯅꯨꯡꯁꯥꯗꯤ ꯄꯤꯈ꯭ꯔꯕꯣ ꯀꯃꯥꯏ ꯀꯃꯥꯏꯅ ꯇꯧꯔꯒꯦ ꯅꯪꯒꯤꯗꯤ ꯂꯣꯏꯅ ꯑꯣꯛꯀꯦ ꯇꯥꯔꯕꯣ
ꯑꯩꯗꯤ ꯄꯤꯈ꯭ꯔꯦꯗ ꯄꯩꯁꯥ ꯅꯨꯡꯁꯥꯁꯨ ꯂꯣꯏꯅ
ꯑꯣ ꯑꯗꯣ ꯅꯪ ꯇꯣꯉꯥꯟꯅ ꯄꯣꯀꯦꯠ ꯃꯅꯤꯗꯤ ꯀꯌꯥꯃꯨꯛꯀ ꯄꯨꯒꯦ ꯀꯥꯏꯅ ꯈꯟꯂꯤꯅꯣ ꯅꯪ
ꯑꯩꯁꯦ ꯑ ꯑꯩ ꯃꯃꯥꯡꯒꯤ ꯑꯩꯅ ꯀꯩꯅꯣ ꯆꯠꯄꯗꯣ ꯃꯨꯝꯕꯥꯏ ꯀꯨ ꯄꯨꯡ ꯌꯩꯕꯤꯒ ꯆꯠꯄꯗꯣ
ꯑꯥ ꯑꯥ
ꯑꯩꯁꯦ ꯂꯨꯄꯥ ꯂꯤꯁꯤꯡ ꯃꯉꯥꯃꯨꯛ ꯐꯨꯏꯌꯦꯕ
ꯑꯣ
ꯑꯗꯣ ꯑꯩꯅ ꯈꯜꯂꯤꯁꯦ ꯑꯗꯨꯃꯥꯏꯅ ꯄꯨꯔꯒꯗꯤ ꯌꯥꯒꯗ꯭ꯔꯥ ꯌꯥꯔꯣꯏꯗ꯭ꯔꯥ ꯑꯩ ꯁꯨꯝ ꯈꯜꯂꯤꯅꯦ ꯍꯥꯏꯖꯤ
ꯑꯣ ꯌꯥꯏꯌꯦ ꯀꯩꯁꯨ ꯀꯥꯏꯗꯤꯌꯦ ꯍꯧꯖꯤꯛ ꯅꯪꯒꯤꯕꯣ ꯅꯪꯒꯤ ꯄꯣꯀꯦꯠ ꯃꯅꯤꯗꯣ ꯑꯗꯨ ꯈꯛꯇꯅꯦꯕ ꯁꯤꯖꯤꯟꯅꯗꯣꯏꯁꯦ
ꯎꯝ
ꯑꯗꯨ ꯂꯤꯁꯤꯡ ꯃꯉꯥꯃꯨꯛꯅ ꯑꯗꯨꯝ ꯏꯔꯥꯏ ꯂꯥꯏꯅ ꯀꯣꯟꯅꯔꯅꯤꯗ ꯅꯪꯒꯤ ꯌꯥꯔꯅꯤꯗ
ꯑꯩꯅ ꯑꯗꯨꯃꯥꯏꯅ ꯄꯨꯡ ꯍꯥꯏꯁꯦ ꯃꯃꯥꯡꯗ ꯑꯩꯅ ꯄꯨꯅꯦ ꯆꯠꯄꯗꯨꯁꯨ ꯑꯗꯨꯃꯥꯏꯅ ꯄꯨꯏꯕ ꯑꯗꯨꯝ ꯌꯥꯝ ꯄꯨꯗꯕꯤ ꯄꯨꯗꯦꯕ ꯑꯗꯨꯝ
ꯍꯣꯏ ꯍꯣꯏ ꯑꯦ ꯌꯥꯅꯤ ꯌꯥꯅꯤ ꯃꯉꯥꯗꯨꯅ ꯌꯥꯝ ꯐꯖꯅ ꯑꯗꯨꯝ ꯁꯤꯖꯤꯟꯅꯕ ꯌꯥꯔꯅꯤ ꯑꯗꯨꯒ ꯍꯌꯦꯡ ꯅꯪꯅ ꯍꯜꯂꯛꯄꯗꯅꯦ ꯃꯣꯏ ꯒꯨꯋꯥꯍꯥꯇꯤꯒꯤ ꯕꯁ ꯄꯥꯔꯀꯤꯡꯗꯣ ꯑꯗꯨꯗꯅꯦ ꯀꯩꯅꯣ ꯌꯥꯝ ꯌꯣꯟꯕꯅꯦ ꯑꯦꯄꯜ ꯌꯥꯝ ꯌꯣꯟꯕꯅꯦꯕꯀꯣ ꯑꯦꯄꯜꯗꯣ ꯌꯥꯝ ꯍꯣꯡꯕꯅꯦ ꯃꯣꯏꯗꯤ ꯀꯦꯖꯤꯗ ꯁꯤꯁꯇꯤ ꯁꯚꯦꯟꯇꯤꯒ ꯄꯤꯕꯅꯦ ꯑꯗꯨꯅ ꯍꯌꯦꯡ ꯄꯣꯠꯆꯩ ꯑꯇꯩ ꯀꯩꯁꯨ ꯌꯥꯝꯅ ꯍꯥꯏꯗꯤ ꯐꯤꯐꯇꯤꯟ ꯀꯦꯖꯤꯅꯤꯅ ꯅꯪ ꯀꯩꯁꯨ ꯄꯣꯠ ꯆꯩ ꯌꯥꯝꯅꯗꯤ ꯄꯨꯔꯛꯇꯧ ꯅꯠꯇꯦꯗꯅ ꯑꯗꯨꯗꯨꯅ ꯑꯦꯄꯜꯗꯣ ꯀꯦꯖꯤ ꯑꯍꯨꯝ ꯃꯔꯤ ꯄꯥꯏꯁꯜꯂꯛꯑꯣ ꯅꯪ ꯍꯜꯂꯛꯄ ꯀꯥꯟꯗꯨꯗ
ꯍꯣꯏ ꯂꯧꯗꯤ ꯂꯧꯔꯛꯀꯦ ꯑꯗꯨꯗꯣ ꯃꯣꯏ ꯑꯦꯄꯜꯁꯤꯕꯨ ꯀꯥꯏꯗꯒꯤ ꯄꯣꯔꯛꯏꯖꯥꯅꯣ ꯑꯁꯥꯝꯗ ꯊꯥꯕ ꯌꯥꯥꯎꯔꯦ ꯑꯦꯄꯜꯁꯦ ꯒꯨꯋꯥꯍꯥꯇꯤ ꯗꯥ
ꯑꯁꯥꯝꯗꯗꯤ ꯊꯥꯔꯝꯗꯧ ꯃꯥꯟꯗꯦ ꯃꯣꯏ ꯑꯇꯣꯞꯄ ꯏꯁꯇꯦꯠꯇꯒꯤꯒ ꯄꯨꯁꯜꯂꯛꯑꯝꯒꯗꯧꯕ ꯃꯥꯜꯂꯦ ꯑꯩꯅꯥ ꯈꯟꯕꯗ ꯑꯗꯨ ꯑꯩꯁꯨ ꯈꯜꯂꯤꯅꯦ ꯌꯥꯝ ꯍꯣꯡꯉꯦꯕ ꯃꯣꯏꯁꯦ ꯑꯗꯨ ꯃꯣꯏ ꯇ꯭ꯔꯦꯟꯗ ꯄꯨꯔꯛꯄꯅꯤꯅ ꯑꯗꯨꯝ ꯍꯣꯡꯉꯝꯒꯅꯤꯗ ꯍꯥꯏꯗꯤ ꯑꯁꯨꯝ ꯀꯥꯁꯃꯤꯔꯒꯤ ꯀꯥꯔꯣꯝꯗꯒꯤ ꯍꯥꯏꯗꯤ ꯇ꯭ꯔꯦꯜꯒꯤ ꯁꯤꯁꯇꯦꯝꯗꯣ ꯐꯖꯅ ꯂꯩꯔꯝꯃꯤꯅꯀꯣ ꯑꯩꯈꯣꯏꯒꯤ ꯃꯅꯤꯄꯨꯔꯒꯤꯅꯦ ꯑꯃꯨꯛ ꯇꯥꯡꯁꯤꯅ ꯇ꯭ꯔꯦꯟ ꯇ꯭ꯔꯦꯟ ꯌꯧꯔꯛꯇ꯭ꯔꯤꯗꯅ ꯍꯧꯖꯤꯛꯁꯦꯀꯣ ꯑꯗꯨꯅ ꯍꯥꯏꯗꯤ ꯐ꯭ꯂꯥꯏꯠꯇ ꯄꯨꯔꯛꯄ ꯕꯁꯇ ꯄꯨꯔꯛꯄ ꯁꯨꯃꯥꯏꯅ ꯇꯧꯕꯅꯤꯅ ꯄꯨꯊꯣꯛ ꯄꯨꯁꯤꯟꯒꯤ ꯆꯥꯔꯖꯇꯣ ꯌꯥꯝ ꯆꯥꯎꯋꯤꯗꯅ ꯇ꯭ꯔꯦꯟꯗ ꯍꯥꯞꯈꯤꯕ ꯍꯥꯏꯁꯤꯗꯤ ꯌꯥꯝ ꯀꯣꯝꯃꯤꯗ ꯑꯗꯨꯒꯤꯁꯨ ꯑꯣꯏꯔꯝꯗꯧ ꯃꯥꯜꯂꯦꯅ ꯈꯟꯕꯅꯦ
ꯎꯝ ꯍꯣꯏ ꯑꯗꯨꯒꯤ ꯑꯣꯏꯔꯝꯒꯅꯤ ꯌꯥꯝ ꯍꯣꯡꯉꯤꯗꯣ ꯑꯩꯈꯣꯏ ꯁꯣꯝꯗꯅ ꯑꯃꯨꯛ ꯇꯥꯡꯉꯤꯗꯅ ꯑꯗꯨꯅꯦꯕ ꯑꯥ ꯑꯗꯨꯃꯥꯏꯅ ꯇꯧꯋꯦ ꯀꯣꯏꯊꯣꯛꯎꯔꯒꯦ ꯑꯗꯨꯗꯒꯤ ꯃꯣꯏꯒꯤ ꯐꯖꯕꯁꯤꯡꯗꯨꯣ ꯌꯦꯡꯉꯨꯔꯒꯦ ꯑꯗꯣ ꯍꯧꯖꯤꯛꯀꯤ ꯀꯩꯅꯣꯗꯣ ꯎꯟ ꯇꯥꯕ꯭ꯔꯣ
ꯇꯥꯕꯅꯦ ꯇꯋꯥꯡꯗꯣ ꯎꯟ ꯇꯥꯕꯅꯦ ꯏꯪꯕꯅꯦ ꯌꯥꯝꯅ ꯑꯗꯨ ꯃꯐꯝꯗꯣ
ꯇꯋꯥꯡꯁꯦ ꯇꯋꯥꯡꯁꯦ ꯆꯩꯅꯥꯒ ꯕꯣꯔꯗꯔ ꯑꯣꯏꯗꯣꯏꯔꯥ
ꯍꯣꯏ ꯍꯣꯏ ꯑꯧ ꯃꯥꯅꯦ ꯃꯥꯅꯦ ꯑꯣꯏꯗꯣꯏꯅꯦ
ꯁꯝꯅ ꯑꯗꯨꯗꯤ ꯆꯠꯅꯤꯡꯉꯦ ꯑꯩꯅꯦ
ꯐꯖꯕꯅꯦ ꯑꯗꯨ ꯃꯐꯝꯗ ꯌꯥꯝꯅ ꯑꯁ ꯌꯥꯝ ꯐꯖꯕꯅꯦ ꯌꯥꯝ ꯅꯨꯡꯉꯥꯏꯕꯅꯦ ꯆꯠꯊꯣꯛꯑꯀꯥꯟꯗ ꯅꯃꯥꯏꯅ ꯅꯨꯡꯉꯥꯏꯌꯦ ꯑꯁ ꯀꯩ ꯍꯥꯏꯅꯤ ꯐꯖꯕꯗꯣ ꯀꯃꯥꯏꯅ ꯁꯩꯊꯥꯗꯣꯏꯅꯣ ꯈꯪꯗ꯭ꯔꯣꯏꯅꯦ ꯑꯗꯨꯝ ꯅꯪ ꯍꯌꯦꯡ ꯆꯠꯂꯀꯥꯟꯗ ꯎꯕ ꯀꯥꯟꯗ ꯈꯪꯉꯤꯅꯦ ꯑꯗꯨꯕꯨꯗꯤ ꯑꯣ ꯁꯤ ꯑꯣꯏꯔꯦꯀꯣꯅ ꯑꯗꯣ ꯃꯣꯏꯒꯤꯗꯤ ꯑꯅꯝꯕꯅ ꯑꯔꯨꯅꯥꯆꯜꯒꯤꯗꯤꯀꯣ ꯑꯅꯝꯕꯗ ꯃꯣꯏꯗꯤ ꯀꯩꯅꯣ ꯑꯣꯏꯌꯦ ꯍꯥꯏꯗꯤ ꯍꯤꯜꯁ ꯑꯦꯔꯤꯌꯥ ꯑꯣꯏꯕ ꯑꯩꯈꯣꯏ ꯃꯅꯤꯄꯨꯔꯒꯤꯅ ꯑꯃꯨꯛ ꯇꯝꯄꯥꯛ ꯀꯩꯀꯥ ꯌꯥꯝꯅ ꯅꯝꯅ ꯂꯩꯗꯅ ꯃꯣꯏꯒꯤꯅꯅꯦ ꯑꯅꯝꯕꯅ ꯍꯤꯜꯁ ꯑꯦꯔꯤꯌꯥ ꯉꯥꯛꯇ ꯑꯣꯏꯕ
ꯎ ꯎ
ꯑꯗꯨꯅ ꯃꯣꯏ ꯍꯣꯇꯦꯜ ꯀꯩꯀꯥꯒ ꯑꯗꯨ ꯆꯤꯡ ꯃꯊꯛꯇꯒ ꯑꯗꯨꯝ ꯂꯩꯕꯅꯦ
ꯑꯩꯣꯏꯁꯦ ꯇꯝꯄꯥꯛ ꯑꯕꯣꯏ ꯑꯥꯎꯗ꯭ꯔꯖꯂ
ꯌꯥꯎꯕ ꯖꯒꯥ ꯂꯩꯔꯝꯒꯅꯦꯕꯀꯣ ꯑꯩꯅ ꯈꯪꯕ ꯖꯒꯥꯗꯗꯤ ꯍꯤꯜꯁ ꯉꯥꯛꯇ ꯑꯣꯏꯕ ꯂꯩꯕꯗꯤ ꯂꯩꯔꯝꯒꯅꯦꯕ
ꯍꯥꯏꯗꯤ ꯑꯩꯈꯣꯏꯅ ꯀꯩꯅꯣꯗ ꯗꯤꯃꯥꯄꯨꯔꯒꯨꯝ ꯗꯤꯃꯥꯄꯨꯔꯁꯤꯅ ꯇꯝꯄꯥꯛ ꯑꯣꯏꯔꯦꯗꯅ ꯑꯗꯨꯗ ꯅꯥꯒꯥꯂꯦꯟꯒꯤꯗꯤ ꯀꯣꯏꯍꯤ ꯃꯣꯏ ꯑꯌꯥꯝꯕꯅ ꯆꯤꯡ ꯉꯥꯛꯇꯅꯦꯕ ꯀꯣꯍꯤꯃꯥ ꯀꯩꯀꯥꯗꯣ
ꯑꯥ
ꯗꯤꯃꯥꯄꯨꯔꯁꯦ ꯈꯛꯇꯅꯦꯕ ꯇꯝꯄꯥꯛ ꯈꯤꯇꯪ ꯑꯣꯏꯔꯤꯁꯦ
ꯎꯝ
ꯑꯗꯨꯏ ꯑꯝꯃꯥꯏꯅ ꯇꯧꯔꯤ ꯆꯥꯠꯂꯕ ꯃꯣꯏꯁꯨ
ꯍꯣꯏ ꯈꯔ ꯑꯗꯨꯃꯥꯏꯅ ꯂꯩꯔꯝꯒꯗꯧ ꯃꯥꯜꯂꯦ ꯑꯩꯅ ꯈꯟꯕꯗ ꯍꯥꯏꯗꯤ ꯑꯇꯩ ꯂꯝ ꯑꯇꯩ ꯑꯇꯩ ꯖꯒꯥꯁꯨ ꯇꯝꯄꯥꯛꯀꯤ ꯖꯒꯥ ꯈꯔ ꯈꯔ ꯑꯗꯨꯝ ꯌꯥꯎꯋꯤꯗꯅ
ꯎꯝ
ꯑꯗꫭ ꯑꯗꯨꯃꯥꯏꯅ ꯈꯔꯗꯤ ꯑꯗꯨꯝ ꯌꯥꯎꯔꯝꯒꯗꯕ ꯃꯥꯜꯂꯦ ꯑꯩꯅ ꯈꯟꯕꯗꯣ
ꯑꯗꯣ ꯑꯩꯈꯣꯏ ꯃꯅꯤꯄꯨꯔꯒꯤꯁꯨ ꯑꯗꯨꯝ ꯑꯗꯨꯃꯥꯏꯅ ꯑꯗꯨꯒꯤ ꯆꯥꯡꯅꯤꯗ